ꯍꯜꯂꯣ
ꯍꯥꯎ
ꯑꯩꯅ ꯇꯧꯕꯗꯗꯤ ꯌꯥꯏ ꯀꯩꯒꯤꯅꯣ ꯁꯤꯕꯣ
ꯌꯥꯏ ꯍꯥꯏꯔꯒ ꯅꯪꯅ ꯍꯩꯄꯥ ꯁꯥꯗꯅ ꯌꯥꯔꯣꯏꯀꯥꯟ ꯑꯩ ꯀꯩꯅꯣ ꯇꯧꯗꯦ ꯑꯦꯔꯄꯤꯁꯨ ꯌꯥꯎꯗꯦ ꯃꯩꯁꯦ ꯂꯥꯎꯗ ꯊꯥꯕꯁꯨ ꯌꯥꯗ ꯃꯥꯜꯂꯦ
ꯌꯥꯗꯕꯅꯦ
ꯎꯝ
ꯑꯣ ꯑꯗꯨꯗꯤ ꯊꯥꯔꯔꯣꯏꯒꯦ
ꯎꯝ
ꯑꯣꯥ
ꯉ
ꯅꯪꯉꯁꯤ ꯀꯔꯥꯏꯗꯩ ꯂꯥꯔꯤꯛ ꯅꯣꯗ ꯂꯥꯏꯔꯤꯛ ꯄꯥꯗꯦ
ꯗꯦꯠ ꯀꯌꯥ ꯗꯦꯠ ꯇ꯭ꯋꯦꯟꯇꯤ ꯐꯥꯏꯚꯗꯅꯦ ꯑꯦꯛꯖꯝꯗꯣ
ꯎꯝ
ꯈꯔꯗꯤ ꯄꯥꯍꯧꯗ ꯅꯣꯏꯗꯣ ꯈꯔ ꯃꯤꯁꯨ ꯃꯁꯤꯡ ꯌꯥꯝꯗꯦ ꯍꯥꯏꯗꯥꯅꯦ
ꯌꯥꯝꯗꯦ ꯃꯤ ꯀꯨꯟꯊ꯭ꯔꯥ ꯈꯛꯇꯅꯤ ꯈꯟꯗꯣꯏꯗꯣ ꯃꯤ ꯀꯨꯟꯊ꯭ꯔꯥꯁꯤꯒꯤ ꯃꯅꯨꯡꯗ ꯀꯨꯟꯃꯨꯛ ꯍꯥꯏꯇꯥꯔꯦ ꯑꯦꯁꯤꯒꯤ ꯈꯣꯏꯗꯤ ꯌꯥꯎꯔꯝꯃꯣꯏ ꯑꯦꯁ ꯁꯤ ꯒꯤ ꯀꯨꯟꯕꯨ ꯌꯧꯔꯝꯃꯣꯏꯗ
ꯑꯗꯨꯗꯤ ꯌꯥꯎꯔꯦ ꯀꯩꯅꯣ ꯊꯥꯗ꯭ꯔꯁꯨ ꯌꯥꯔꯦ
ꯏꯁ ꯀꯔꯤ
ꯑꯦꯁ ꯁꯤ ꯒꯤ ꯀꯨꯟ ꯏꯃꯥꯏ
ꯀꯩꯅꯣ ꯀꯨꯟ ꯌꯧꯔꯝꯃꯣꯌꯦ
ꯌꯥꯝꯃꯦ ꯍꯥꯏꯕ ꯌꯥꯝ ꯊꯤꯅ
ꯑꯥ
ꯍꯟꯗ꯭ꯔꯦꯠ ꯌꯧꯗ꯭ꯔꯗꯤ ꯉꯝꯗꯦꯗ ꯑꯩ ꯃꯃꯥꯡꯒꯤꯗꯣ ꯅꯥꯏꯟꯇꯤ ꯐꯪꯒꯤꯕꯅꯤ
ꯎꯝ ꯍꯟꯗ꯭ꯔꯦꯠ ꯁꯤ ꯌꯧꯅꯤ ꯀꯩꯅꯣ ꯍꯟꯗꯛꯇꯤ ꯅꯦꯒꯦꯇꯤꯞ ꯃꯥꯔꯀꯤꯡ ꯂꯩꯕ꯭ꯔꯣ
ꯂꯩꯇꯦ ꯂꯩꯇꯦ
ꯑꯗꯨꯕꯨ ꯌꯧꯔꯗꯤ ꯌꯧꯔꯅꯤ ꯀꯩꯅꯣ ꯇꯧꯔꯝꯕ ꯑꯗꯨꯝ ꯑꯗꯨꯖꯄ ꯑꯗꯨ ꯈꯛꯀꯤ ꯅꯠꯇꯅ ꯂꯥꯏꯛ ꯇꯤ ꯈꯔ ꯄꯥꯕ ꯃꯊꯧ ꯇꯥꯏꯗꯅ
ꯄꯥꯗꯣꯏꯅꯦ ꯄꯥꯗꯣꯏꯅꯦ
ꯅꯪꯅ ꯇꯥꯛꯁ ꯇꯥꯛꯁꯅ ꯇꯥꯛꯁꯇꯣ ꯅꯪꯒꯤ ꯇꯥꯛꯁꯇꯣ ꯇꯧꯕꯗ ꯃꯤꯅꯤꯠ ꯀꯌꯥꯝꯃꯨꯛ ꯆꯪꯒꯦ
ꯃꯌꯥꯝ ꯆꯪꯉꯦꯗ ꯇꯥꯛꯁꯇꯣ ꯃꯌꯥꯝ ꯂꯩꯕꯩ ꯇꯥꯛꯁꯇꯣ ꯃꯌꯥꯝ ꯂꯩ ꯍꯥꯏꯕ ꯂꯣꯏ ꯅꯥꯏꯗꯕꯤꯗ
ꯂꯣꯏꯅꯥꯏꯗꯕꯤ ꯇꯥꯛꯁꯅꯦ ꯍꯥꯏꯔꯣ
ꯂꯣꯏ ꯅꯥꯏꯗꯕꯤꯗ ꯃꯌꯥꯝ ꯂꯩꯔꯤ ꯍꯥꯏꯕ ꯍꯥꯏꯗꯤ ꯇꯥꯛꯁꯇꯣ ꯐꯣꯔ ꯐꯣꯔ ꯊꯥꯎꯖꯟꯒꯥ ꯌꯧꯕꯅꯦꯕ ꯈꯪꯕ꯭ꯔꯥ ꯃꯣꯏ ꯇꯥꯛꯁꯇꯣ
ꯎꯝ ꯑꯗꯨ ꯌꯥꯎꯗ꯭ꯔꯥ ꯑꯗꯨ ꯌꯧꯗ꯭ꯔꯗꯤ ꯀꯝꯄ꯭ꯂꯤꯠ ꯑꯣꯏꯔꯣꯏꯗꯣꯏꯔꯥꯕ
ꯑꯣꯏꯅꯤꯅ ꯑꯗꯨꯗꯤ ꯃꯥꯏꯐ ꯃꯥꯒꯤ ꯑꯥ ꯈꯔ ꯈꯔ ꯇꯧꯕꯗꯨꯒꯤ ꯄꯩꯁꯥꯗꯤ ꯈꯔ ꯈꯔ ꯑꯗꯨꯝ ꯐꯪꯗꯣꯏ ꯄꯣꯠꯅꯤ ꯑꯗꯨ ꯀꯩꯒꯨꯝꯕ ꯇꯥꯛꯁꯇꯨ ꯂꯣꯏꯁꯤꯟ ꯂꯣꯏꯁꯤꯟꯒꯤꯕ ꯃꯇꯝ ꯑꯣꯏꯔꯗꯤ ꯇꯥꯍꯧꯗ꯭ꯔꯦꯗꯅ ꯑꯗꯨꯏ ꯋꯥꯅꯤꯗ
ꯎꯝ ꯃꯣꯒꯤꯖꯦ ꯑꯗꯨꯝ ꯂꯩꯒꯗꯧꯕ ꯅꯠꯇꯦꯕ ꯑꯗꯨꯗꯤ ꯃꯇꯝ ꯈꯔ ꯂꯩꯔꯤꯉꯩꯁꯤꯗ ꯄꯩꯁꯥ ꯈꯔ ꯇꯥꯜꯍꯧꯒꯦ ꯍꯥꯏꯕꯅꯦꯕ ꯅꯪ ꯍꯥꯏꯅꯤꯡꯉꯤꯁꯤ ꯅꯠꯇ꯭ꯔꯥ
ꯑꯥ
ꯁꯤ ꯄꯩꯁꯥꯖꯦ ꯇꯥꯟ ꯇꯥꯔꯒꯗꯤ ꯍꯟꯗꯛ ꯊꯥꯒꯤ ꯀꯩꯅꯣꯗꯣ ꯆꯥꯕ ꯊꯛꯄꯒꯤ ꯑꯣꯏꯔꯁꯨ ꯈꯣꯔꯁꯇꯣ ꯁꯤꯗꯒꯤ ꯇꯧ ꯌꯥꯔꯦꯗꯅ ꯑꯗꯨꯏ ꯋꯥꯅꯤ
ꯎꯝ
ꯑꯩꯗꯣ ꯑꯩ ꯈꯛꯀꯤ ꯈꯣꯔꯁ ꯇꯧꯗꯦꯕ ꯍꯥꯏꯗꯤ ꯑꯩꯈꯣꯏ ꯃꯥꯒꯤꯁꯨ ꯀꯩꯀꯥ ꯄꯣꯠ ꯆꯩ ꯂꯩꯌꯦꯕ
ꯎꯝ
ꯑꯗꯨꯏ ꯑꯗꯨꯝ ꯈꯔꯣꯁꯇꯣ ꯑꯗꯨꯝ ꯆꯠꯂꯦ ꯍꯥꯏꯕ ꯐꯥꯖꯅ
ꯅꯣꯏ ꯃꯥꯗꯣ ꯀꯨꯃꯥꯏ ꯇꯧꯔꯤ ꯃꯁꯥ ꯀꯜꯂꯕꯣ
ꯃꯁꯥꯕꯗꯤ ꯀꯜꯂꯦꯗ ꯑꯥ ꯑꯥꯗ ꯆꯠꯅꯕ ꯍꯣꯠꯅꯩꯀꯥꯟꯗ ꯅꯥꯕꯒ ꯁꯪꯖꯗ꯭ꯔꯥꯕꯅꯤ
ꯎꯝ ꯅꯣꯏ ꯏꯅꯥꯎꯅ ꯅꯅꯥꯉꯣꯟꯗꯤ ꯀꯤꯌꯥꯝ ꯋꯥꯡꯕ ꯍꯦꯟꯒꯦ
ꯍꯦꯜꯂꯤ ꯍꯦꯜꯂꯤ ꯌꯥꯝ ꯍꯦꯜꯂꯤ
ꯅꯪ ꯅ ꯋꯦꯠ ꯀꯌꯥ
ꯑꯩꯅ ꯋꯦꯠ ꯐꯣꯔꯇꯤ ꯐꯥꯏꯚ
ꯃꯥꯏꯅ ꯐꯣꯔꯇꯤ ꯑꯣꯏꯕ
ꯎꯝ ꯎꯝ
ꯁꯣꯟꯖꯜꯂꯦꯅꯦ ꯑꯗꯨꯗꯤ ꯌꯥꯝ ꯊꯤꯅ
ꯁꯣꯟꯖꯦꯜꯂꯦ ꯊꯩ ꯍꯥꯏꯠꯀꯥ ꯆꯥꯟꯅꯗꯕꯅꯦꯕ
ꯑꯗꯨꯒꯤꯅꯦ ꯍꯥꯏꯁꯦ
ꯃꯣꯏꯗꯤ ꯐꯤꯐꯇꯤꯒ ꯑꯗꯨꯝ ꯇꯥꯏ ꯌꯥ ꯑꯩꯗꯤ ꯑꯗꯨꯝ ꯌꯥꯕꯅꯤꯍꯦ ꯃꯥꯗꯤ ꯐꯤꯐꯇꯤꯒꯥ ꯇꯥ ꯌꯥꯔꯤꯄꯣꯠꯅꯦꯕ
ꯑꯥꯎ ꯑꯗꯨꯅꯦ ꯍꯥꯏꯁꯦ ꯑꯩ ꯀꯌꯥ ꯇꯥꯔꯝꯗꯧ ꯃꯥꯜꯂꯤ
ꯐꯤꯐꯇꯤ
ꯀꯔꯤ
ꯐꯤꯐꯇꯤ ꯐꯤꯐꯇꯤ ꯁꯤꯁ ꯐꯤꯞꯇꯤ ꯁꯚꯦꯟ
ꯎꯝ ꯆꯞ ꯆꯥꯅ ꯍꯥꯏꯔꯛꯏ ꯐꯤꯐꯇꯤ ꯁꯤꯛꯁ ꯐꯤꯐꯇꯤ ꯁꯤꯛꯁ ꯁ꯭ꯋꯥꯏꯗꯒꯤ ꯑꯩꯖꯨ ꯍꯟꯗꯛꯁꯨ ꯅꯣꯏꯕ ꯌꯥꯝ ꯊꯤꯅ ꯅꯣꯏꯕ ꯃꯥꯜꯂꯦꯕꯀꯣ ꯑꯗꯣ ꯋꯦꯠ ꯌꯦꯡꯉꯨꯕ ꯀꯥꯟꯗ ꯐꯤꯐꯇꯤ ꯁꯤꯛꯁ ꯑꯗꯨꯋꯥꯏꯗ ꯂꯩꯕ ꯑꯗꯨꯅ ꯑꯗꯨꯝ ꯐꯤꯞꯇꯤ ꯁꯤꯛꯁ ꯐꯤꯞꯇꯤ ꯁꯚꯦꯟ ꯁ꯭ꯋꯥꯏꯖꯤꯗ ꯑꯗꯨꯝ ꯂꯩꯌꯦꯕ ꯑꯩꯖꯦ ꯅꯣꯏꯔꯁꯨ ꯍꯥꯏꯗꯤ ꯈꯔ ꯑꯗꯨꯅꯤ ꯍꯥꯏꯖꯦ ꯑꯗꯨꯒ ꯅꯣꯏꯔꯁꯨ ꯑꯗꯨꯒ ꯍꯛꯆꯥꯡꯖꯦ ꯈꯔ ꯃꯌꯦꯡ ꯇꯥꯔꯖꯨ ꯑꯗꯨ ꯒꯤ ꯆꯥꯡꯗꯨꯗꯩ ꯁꯨꯡꯍꯦꯜ ꯍꯦꯜꯂꯣꯏꯗꯣꯏꯅꯦꯕ ꯑꯗꯨꯃꯥꯏ
ꯑꯩꯗꯤ ꯍꯟꯗꯛ ꯍꯦꯟꯒꯠꯂꯤꯅꯦ
ꯍꯟꯇꯛꯁꯦ ꯋꯥꯦꯠꯁꯦ ꯈꯔꯕꯨꯗꯤ ꯍꯦꯟꯒꯠꯐꯝ ꯊꯣꯛꯑꯦꯕꯀꯣ ꯌꯨꯝꯗꯩꯁꯨ ꯌꯥꯝ ꯈꯔꯗꯤ ꯅꯣꯏꯔ ꯆꯪꯉꯛꯄꯅꯦꯕ ꯑꯗꯨꯒ ꯅꯨꯡꯁꯥ ꯁꯥꯃꯟꯕꯩ ꯍꯨꯃꯥꯡ ꯇꯥꯃꯟꯕꯖꯦ ꯁꯤꯗ ꯋꯦꯠ ꯇꯔꯥꯒ ꯀꯩ
ꯑꯣꯏꯔꯝꯒꯅꯤ
ꯑꯩꯅ ꯁꯤꯛꯁꯇꯤꯃꯨꯛ ꯇꯥꯍꯟꯅꯤꯡꯕ ꯍꯥꯏꯇꯥꯔꯦ
ꯎꯝ ꯑꯩ ꯍꯟꯗꯛ ꯍꯦꯟꯒꯠꯂꯤꯅꯤ ꯅꯍꯥꯃꯨꯛ ꯑꯉꯥꯡ ꯆꯪꯕꯒꯤ ꯇ꯭ꯔꯣꯂꯤ ꯑꯣꯟꯕꯗꯣ ꯑꯗꯨꯏꯗꯨꯗ ꯑꯣꯂꯛꯄꯅꯤꯕ
ꯎꯝ
ꯐꯣꯔꯇꯤ ꯐꯥꯏꯚ ꯄꯣꯏꯟ ꯁꯕꯦꯟ ꯑꯗꯨꯃꯥꯏꯅ ꯂꯩꯌꯦꯕ ꯁꯤꯅꯕꯨ ꯈ꯭ꯋꯥꯏ ꯍꯦꯜꯂꯦ ꯇꯥꯡ ꯑꯥ ꯑꯍꯨꯝꯗ ꯆꯪꯒꯤꯕ ꯑꯅꯤꯗ ꯑꯣꯟꯕ
ꯎꯝ
ꯍꯟꯗꯛꯁꯨꯅꯦ ꯐꯝꯕꯒꯁꯦ ꯅꯤꯡꯒꯥꯡꯒ ꯐꯝꯕꯒ ꯉꯝꯗ ꯋꯥꯕꯗꯣ
ꯎꯝ
ꯑꯗꯨꯃꯥꯏꯟ ꯇꯧꯋꯦꯕ
ꯑꯗꯨꯗꯤ ꯊꯕꯛ ꯃꯌꯥꯝ ꯁꯨꯕꯩ ꯑꯣꯢꯔꯝꯅꯤ
ꯈꯪꯗꯦ ꯅꯤꯡꯒꯥꯡ ꯐꯝꯕꯗꯤ ꯁꯨꯛꯉꯝ ꯉꯝꯗ꯭ꯔꯦ ꯇꯨꯝ ꯋꯥꯔꯦ ꯅꯪꯒꯤ ꯀꯩꯅꯣ ꯍꯥꯞꯇ꯭ꯔꯤꯕ ꯕꯦꯡꯒꯤ ꯗꯤꯇꯦꯜꯁ ꯍꯥꯞꯇ꯭ꯔꯤꯕ ꯅꯠꯇ꯭ꯔꯣ
ꯍꯥꯞꯇ꯭ꯔꯤ
ꯑꯣ ꯍꯦꯛ ꯇꯥꯛꯁ ꯈꯔ ꯌꯥꯎꯔꯀꯥꯟꯗ ꯍꯥꯞꯄꯣ
ꯎꯝ
ꯀꯔꯤ ꯍꯥꯏꯔꯑꯣ
ꯀꯝ ꯍꯥꯏꯗꯦꯗ ꯍꯧꯖꯤꯛꯀꯥꯟꯖꯤꯅ ꯊꯣꯡ ꯊꯥꯛꯄꯁꯤ ꯇꯟꯈꯠꯂꯛꯄꯅꯦꯕ ꯇꯧꯔꯤꯖꯦ ꯑꯍꯥꯎꯕꯗꯤ ꯑꯗꯨꯝ ꯆꯥꯅꯤꯡꯕ ꯀꯣ ꯑꯗꯨꯒ ꯊꯣꯡꯕ ꯌꯥꯝ ꯄꯥꯝꯖꯕꯗꯣ ꯄꯥꯝꯖꯨ ꯄꯥꯝꯃꯦ ꯍꯣꯕꯤ ꯑꯣꯏꯔꯒꯗꯤ ꯑꯗꯨꯝ ꯏꯁꯥꯅꯒ ꯊꯣꯡꯈ꯭ꯔꯗꯤ ꯃꯤꯅꯒ ꯊꯣꯡꯈꯤꯕꯁꯦ
ꯀꯩ ꯍꯥꯏꯅꯤ ꯑꯩꯅꯒ ꯈꯤꯇꯪꯒ ꯌꯦꯡꯍꯧꯗ꯭ꯔꯗꯤ ꯆꯦꯛꯀ ꯇꯧꯍꯧꯗ꯭ꯔꯗꯤ ꯍꯥꯎꯔꯣꯏꯗꯧꯕ ꯑꯗꯨꯝ ꯃꯥꯟꯕꯗꯣ ꯁꯨꯝ ꯁꯦꯇꯤꯁꯐꯥꯏꯠ ꯑꯣꯏꯖꯗꯕꯗꯤ ꯏꯁꯥꯅ ꯑꯗꯨꯃꯥꯏꯅ ꯑꯣꯏꯔꯝꯃꯦꯕ ꯀꯩꯅꯣꯝ ꯍꯥꯏꯗꯤ ꯃꯤꯅ ꯊꯣꯡꯕ ꯑꯣꯏꯔꯖꯨ ꯑꯩꯅ ꯍꯥꯏꯐꯦꯠꯇꯪꯒ ꯌꯦꯡꯍꯧꯗ꯭ꯔꯗꯤ ꯋꯥꯈꯜ ꯏꯄꯦꯟ ꯄꯦꯟꯗꯕꯗꯨꯅꯦꯕ ꯑꯣꯏꯔꯤꯖꯦ ꯍꯧꯖꯤꯛꯀꯥꯟ ꯊꯣꯡꯕꯖꯦ ꯊꯣꯡꯅꯤꯡꯕ ꯁꯨꯡꯄꯣꯛ ꯄꯣꯛꯇꯕ ꯍꯥꯏꯇꯥꯔꯦ
ꯍꯧꯖꯤꯛꯅ ꯅꯪ ꯃꯇꯝ ꯄꯥꯝꯃꯨꯔꯛꯄ
ꯍꯣꯏ ꯑꯗꯨꯖꯨ ꯂꯩꯔꯦ ꯑꯥꯁ ꯑꯗꯨꯒ ꯁꯨꯝ ꯊꯣꯡ ꯊꯥꯛꯑꯥꯒꯗ ꯁꯨꯝ ꯂꯩꯔꯗ꯭ꯔꯅ ꯁꯨꯝ ꯈꯜꯂꯛꯄꯗꯣ ꯐꯣꯟꯇꯁꯨ ꯈꯔ ꯆꯥꯕꯔꯣꯝꯗ ꯑꯗꯨ ꯑꯣꯏ ꯆꯠꯄꯗꯣ ꯑꯗꯨꯃꯥꯏ ꯇꯧꯁꯜꯂꯛꯄꯗꯨꯗꯅꯦ ꯈꯪꯗꯦ ꯍꯟꯇꯛ ꯌꯨꯝꯗ ꯊꯣꯛꯎꯕꯗꯒꯤ ꯊꯣꯡꯕꯗꯤ ꯄꯨꯡꯇꯟ ꯇꯟꯒꯔꯦꯗ
ꯑꯦ
ꯑꯗꯒꯤ ꯑꯉꯥꯡꯁꯨ ꯂꯩꯇ꯭ꯔꯕꯅꯤꯀꯣ ꯅꯍꯥꯟꯋꯥꯏ ꯑꯉꯥꯡ ꯂꯩꯔꯤꯉꯩꯗꯗꯤ ꯀꯩ ꯍꯥꯏꯅꯤ ꯑꯩꯅ ꯁꯨꯝ ꯇꯜꯂꯒꯁꯨ ꯑꯉꯥꯡ ꯁꯤꯡ ꯆꯥꯗꯕ ꯌꯥꯗꯦ ꯃꯣꯏ ꯂꯥꯃꯝꯒꯅꯤ ꯈꯣꯠꯀꯅꯤ ꯍꯥꯏꯔꯗꯣ ꯈꯟꯕꯩ ꯍꯥꯎꯅ ꯊꯣꯡꯗꯕ ꯌꯥꯗꯦꯅ ꯈꯟꯕꯗꯣ ꯑꯗꯨꯃꯥꯏ ꯈꯟꯕꯅꯦ ꯍꯧꯖꯤꯛꯇꯤ ꯇꯣꯝ ꯈꯛꯇ ꯑꯣꯏꯔꯦꯅ ꯑꯈꯣꯏ ꯇꯣꯝ ꯍꯥꯏꯁꯦ ꯕꯌꯥꯒꯤꯕꯨꯗꯤ ꯂꯩꯃꯤꯟꯅꯩ ꯑꯗꯨꯏꯁꯨ ꯊꯣꯡꯉꯁꯨ ꯌꯥ ꯗꯨꯅ ꯑꯩ ꯌꯥꯏ ꯊꯣꯡꯗ꯭ꯔꯁꯨ ꯌꯥꯏ ꯑꯗꯨꯝ ꯈꯟꯗꯣꯔꯛꯑꯦꯕ ꯍꯧꯖꯤꯛꯀꯥꯟ
ꯎꯝ ꯃꯄꯥꯟꯗꯒꯤ ꯑꯣꯗꯔ ꯌꯥꯝ ꯇꯧꯔꯗꯤ ꯆꯥꯔꯅꯨꯍꯦ
ꯆꯥꯕ ꯍꯥꯏ ꯌꯥꯝ ꯀꯟ ꯆꯥꯗꯦꯗ ꯍꯟꯇꯛ ꯊꯥꯒꯤ ꯑꯅꯤꯔꯛ ꯈꯛꯇ ꯉꯥꯏꯔꯤ
ꯑꯩ ꯒ꯭ꯌꯥꯟꯒ ꯇꯥꯗꯦ ꯌꯥꯝ ꯂꯤꯛꯅ ꯁꯤꯖꯤꯟꯅꯗꯣꯏꯅꯤ ꯀꯔꯤꯒꯨꯝꯕ ꯑꯝꯇ ꯁꯥꯊꯣꯛꯄ ꯌꯥꯗꯦ ꯑꯩꯒꯤ ꯑꯉꯥꯡꯗꯣ ꯀ꯭ꯌꯥꯝꯈꯩꯒꯤ ꯑꯉꯥꯡꯗꯣ
ꯑꯥ
ꯑꯗꯨꯒꯤꯗꯣ ꯍꯟꯗꯛꯇꯤ ꯔꯦꯡ ꯆꯟꯗꯧ ꯃꯥꯜꯂꯤꯌꯦ
ꯑ
ꯅꯍꯥꯟꯒꯩꯗꯤ ꯑꯃꯇ ꯆꯟꯗ꯭ꯔꯤꯕꯅꯦꯕ ꯃꯃꯥꯗꯣ
ꯎꯝ
ꯄꯤꯁꯤ ꯕꯨꯗꯤ ꯅꯦꯝꯃꯦꯕꯀꯣ
ꯎꯝ
ꯃꯣꯏꯒꯤ ꯃꯥ꯭ꯔꯛ ꯂꯣꯏ ꯍꯥꯏꯗꯣꯛ ꯑꯦꯕꯀꯣ
ꯎꯝ
ꯑꯗꯨꯒ ꯎꯝ ꯃꯣꯏꯒꯤ ꯀ꯭ꯂꯥꯁ ꯇꯅꯦ
ꯎꯝꯝ
ꯃꯤꯁꯦ ꯅꯥꯏꯟꯇꯤꯒꯤ ꯃꯅꯨꯡꯗ ꯁꯚꯦꯟꯇꯤꯟ ꯈꯛ ꯄꯥꯁ ꯇꯧꯏꯌꯦ
ꯀꯔꯤ ꯀꯔꯝꯕ ꯁꯕꯖꯦꯛꯇꯥ ꯐꯦꯜ ꯑꯣꯏꯔꯤꯅꯣꯕꯥ
ꯍꯤꯟꯗꯤꯗ
ꯍ ꯍꯤꯟꯗꯤꯖꯨ ꯃꯌꯥꯝ ꯄꯥꯔ ꯀ ꯑꯩꯈꯣꯏꯈꯣꯏ
ꯅꯪ ꯅꯤꯡꯁꯤꯡꯉꯛꯄꯔꯥ
ꯍꯣꯏ ꯑꯩꯁꯨ ꯐꯦꯜꯗꯣ ꯑꯩꯗꯤ ꯑꯃꯨꯛꯈꯛꯇꯪ ꯑꯃꯨꯛꯈꯛꯇꯪꯅꯦꯗ ꯑꯩꯅ ꯑꯣꯏꯔꯛ ꯏꯁꯦ ꯀ꯭ꯂꯥꯁ ꯅꯥꯏꯟꯗ ꯑꯣꯏꯔꯝꯒꯅꯤ ꯑꯩꯅ ꯐꯦꯜ ꯑꯣꯏꯕꯗꯥ
ꯎꯝ ꯎꯝ
ꯑꯗꯨ ꯀ꯭ꯂꯥꯁ ꯅꯥꯏꯟꯗ ꯑꯃꯨꯛ ꯈꯛꯇꯪ ꯑꯣꯏꯈꯤꯕꯗꯨ ꯑꯗꯨ ꯈꯛꯇꯅꯤꯗ ꯑꯩꯅ ꯍꯤꯟꯗꯤꯗ ꯐꯦꯜ ꯑꯣꯏꯈꯤꯕꯗꯣ ꯑꯗꯨꯏ ꯃꯇꯨꯡꯗꯩꯩꯗ ꯑꯗꯨꯏ ꯃꯃꯥꯡꯗ ꯑꯃꯨꯛꯐꯥꯎ ꯑꯣꯏꯗꯦꯕ ꯑꯗꯨ ꯀ꯭ꯂꯥꯁ ꯅꯥꯏꯟꯗ ꯂꯣꯏꯁꯨ ꯂꯣꯏꯔꯦꯅꯀꯣ ꯅꯗꯤꯝꯁꯨ ꯍꯤꯟꯗꯤꯁꯦ ꯐꯦꯜ ꯑꯗꯨꯝ ꯑꯣꯏꯗ ꯑꯇꯣꯞꯄ ꯁꯕꯖꯦꯛꯁꯤꯡꯁꯦ ꯂꯣꯏ ꯃ꯭ꯔꯛ ꯋꯥꯡꯒ꯭ꯔꯒꯥ ꯀꯣ ꯍꯤꯟꯗꯤ ꯁꯤꯗ ꯐꯦꯜ ꯑꯗꯨꯝ ꯑꯣꯏꯗꯣꯏꯅꯦ ꯃꯥꯅ
ꯎꯝ ꯃꯥꯕꯨꯗꯤ ꯄꯥꯁ ꯇꯧꯋꯦꯕꯀꯣ
ꯎꯝ
ꯂꯣꯏꯗꯣꯅꯦ ꯃꯇꯝ ꯖꯤꯖꯨ
ꯎꯝ
ꯌꯥꯝ ꯊꯨꯅ ꯆꯠꯇ꯭ꯔꯣ ꯀꯩꯅꯣꯗ ꯀꯦꯊꯣꯂꯤꯛꯇ ꯇꯝꯃꯦ
ꯎꯝ ꯑꯃ ꯁꯤꯖꯃꯩꯒꯤꯗꯨꯅ
ꯌꯨꯅꯥꯀꯣꯗ
ꯑꯣ ꯅꯪꯅ ꯅꯍꯥꯟ ꯊꯔꯛꯄꯗꯣ ꯁꯤꯡꯖꯥꯃꯩꯒꯤ ꯑꯣꯏꯔꯝꯃꯅꯤ ꯑꯗꯨꯗꯤ
ꯃꯥꯥꯟꯅꯦ ꯃꯥꯟꯅꯦ
ꯁꯥꯏꯟ ꯅꯝꯒꯦꯔꯣ
ꯃꯟꯅꯦ ꯁꯤꯡꯖꯥꯃꯩꯒꯤꯗꯣ
ꯎꯝ
ꯑꯗꯨꯒꯅꯦ ꯃꯣꯏꯒꯤ ꯎꯝ ꯃꯤ ꯁꯚꯦꯟꯇꯤꯟ ꯈꯛ ꯄꯥꯁ ꯇꯧꯏꯌꯦ ꯃꯣꯏ ꯄꯥꯁ ꯃꯥ꯭ꯔꯛꯁꯦ ꯍꯟꯗ꯭ꯔꯦꯠꯀꯤ ꯃꯅꯨꯡꯗ ꯐꯣꯔꯇꯤꯅꯦꯕꯀꯣ
ꯎꯝ
ꯃꯥꯕꯨꯗꯤ ꯄꯥꯁꯄꯨꯗꯤ ꯂꯣꯏ ꯇꯧꯋꯦꯕ ꯑꯗꯨꯒ ꯑꯩꯅ ꯑꯁ ꯅꯪꯕꯨ ꯍꯟꯗꯛ ꯁꯣꯏꯗꯅ ꯔꯦꯡ ꯑꯃꯨꯛ ꯆꯠꯂꯛꯇꯅ ꯍꯥꯏꯕ ꯈꯪꯕ꯭ꯔꯥ
ꯎꯝ
ꯃꯥꯁꯦ ꯅꯍꯥꯟꯒꯩꯗꯩ ꯔꯦꯡ ꯆꯟꯕ ꯃꯤ ꯅꯠꯇꯦꯕ ꯑꯩꯁꯦ ꯔꯦꯡ ꯑꯝꯇ ꯆꯟꯖꯗ꯭ꯔꯦ ꯑꯗꯨꯝ ꯍꯥꯏ